ꯍꯜꯂꯣ ꯇꯥꯕ꯭ꯔꯥ ꯑꯩ ꯈꯣꯟ
ꯑꯥ ꯇꯥꯏꯌꯦ
ꯑꯣ
ꯀꯩꯗꯧꯔꯝꯃꯤꯅꯣ ꯑꯣꯑꯣ ꯀꯩꯗꯧꯔꯤꯅꯣ ꯍꯧꯖꯤꯛꯇꯤ
ꯀꯩꯝ ꯇꯧꯗꯤꯌꯦ ꯑꯗꯨꯝ ꯂꯩꯔꯤ ꯀꯩ ꯇꯧꯔꯤꯒꯦ
ꯑꯩ ꯑꯗꯨꯝ ꯐꯝꯃꯝꯃꯤꯅꯦ ꯆꯥꯛꯇꯤ ꯆꯥꯔꯕꯣ ꯆꯦ
ꯆꯥꯗ꯭ꯔꯤꯌꯦ
ꯑꯣ ꯀꯩꯅꯣ ꯊꯦꯡꯉꯤꯅ ꯑꯩꯈꯣꯏꯖꯨ ꯆꯥꯗ꯭ꯔꯤꯗ
ꯀꯩ ꯍꯤꯟꯖꯥꯡ ꯆꯥꯗꯣꯏꯅꯣ
ꯑꯩꯈꯣꯏꯗꯣ ꯎꯝ ꯉꯥ ꯉꯔꯥꯡ ꯉꯥ ꯃꯔꯨꯝ ꯊꯣꯡꯉꯦ ꯑꯗꯨꯗꯨꯒ ꯆꯥꯗꯣꯏꯅꯦ
ꯆꯦꯒꯤꯗꯤ ꯀꯩꯖꯥꯡ ꯊꯣꯡꯒꯦ
ꯑꯩꯖꯦ ꯊꯣꯡꯗ꯭ꯔꯤꯌꯦ ꯀꯩ ꯊꯣꯡꯗꯣꯏꯅꯣ ꯈꯟꯗ꯭ꯔꯤ
ꯑ ꯏꯊꯟꯗ ꯂꯩꯔꯤꯔꯣ
ꯂꯩꯇꯦ
ꯑꯣꯑꯣ ꯑꯗꯨꯗ ꯂꯩꯕ ꯅꯨꯡꯉꯥꯏꯕ꯭ꯔꯣ ꯆꯦ
ꯑꯗꯨꯝ ꯍꯥꯏꯇꯥꯔꯦ
ꯅꯨꯉꯥꯢꯔꯝꯅꯤꯗ ꯋꯦꯗ꯭ꯔꯗꯤ ꯀꯃꯥꯏꯅ ꯇꯧꯒꯦ ꯆꯦ ꯑꯗꯨꯗ
ꯋꯦꯗ꯭ꯔꯖꯦ ꯍꯟꯗꯛ ꯀꯩꯅꯣ ꯑꯥ ꯑꯥ ꯉꯁꯤ ꯉꯔꯥꯡꯖꯦ ꯅꯣꯡ ꯇꯥꯕꯒꯤ ꯈꯔ ꯏꯪꯉꯦꯕ ꯅꯠꯇ꯭ꯔꯗꯤ ꯌꯥꯝ ꯁꯥꯏꯌꯦꯕ
ꯎꯝ ꯑꯈꯣꯏ ꯁꯤꯗꯖꯨ ꯎꯝ ꯈꯔ ꯅꯣꯡ ꯈꯔ ꯈꯔ ꯇꯥꯕ ꯈꯔ ꯏꯪꯉꯤ ꯍꯧꯖꯤꯛꯁꯦ ꯑꯁ ꯒ꯭ꯌꯥꯟ ꯇꯥꯕ ꯋꯦꯗ꯭ꯔ ꯅꯠꯇꯦꯗ ꯑꯃꯨꯛ ꯅꯨꯡꯁꯥ ꯈꯪꯁꯥ ꯁꯥꯔꯛꯀꯗꯣꯏꯅꯦ ꯑꯁꯤꯅ
ꯃꯥꯅꯤ ꯀꯩ ꯇꯝꯃꯤꯅꯣ
ꯑꯩꯗꯣ ꯍꯧꯖꯤꯛ ꯀꯩꯅꯣ ꯑꯩꯗꯣ ꯂꯣꯏꯔꯦꯗ ꯒ꯭ꯔꯦꯖꯨꯌꯦꯁꯟ ꯑꯗꯨꯗꯨꯒ ꯀꯩꯅꯣ ꯇꯧꯔꯤꯅꯤ ꯊꯕꯛꯀꯤ ꯇꯧꯔꯤ ꯎꯝ ꯆꯦ ꯑꯗꯨꯗ ꯀꯩꯗꯣꯏꯅꯣ
ꯑꯩꯖꯨ ꯊꯕꯛ ꯀꯤꯅꯦ
ꯑꯣ ꯎꯝ ꯊꯕꯛꯇꯤ ꯇꯧꯔꯕꯣ ꯆꯦ
ꯇꯧꯗ꯭ꯔꯤꯌꯦ ꯊꯕꯛꯀꯤ
ꯎꯝ ꯑꯩꯩꯖꯨ ꯁꯤꯗ ꯌꯥꯗ ꯌꯥꯗ꯭ꯔꯗꯤ ꯀꯥꯏꯗꯅꯣꯝ ꯆꯠꯂ ꯇꯧꯔꯅꯤ
ꯀꯩꯅꯣ ꯀꯔꯝꯕ ꯑꯥ ꯀꯩꯅꯣꯗ ꯂꯥꯏꯟꯗ ꯊꯤꯗꯣꯏꯅꯣ
ꯑꯩꯗꯣ ꯂꯦꯕꯣꯔꯦꯇ꯭ꯔꯤꯒꯤ ꯑꯣꯏꯗꯣꯏꯕ ꯂꯦꯞꯀꯤ ꯑꯦꯝ ꯑꯦꯜ ꯇꯤ ꯎꯝ ꯃꯅꯤꯄꯨꯔꯗꯗꯤ ꯁꯤ ꯀꯩꯅꯣ ꯇꯧꯋꯤꯗꯅ ꯇꯣꯂꯣꯞ ꯀꯩꯀꯥꯗꯨ ꯄꯤꯛꯄꯅꯤꯅ ꯀꯣꯅꯗꯦꯕ ꯍꯦꯛꯇ
ꯃꯅꯤꯄꯨꯔꯗꯗꯤ ꯂꯦꯞꯀꯨꯝꯕꯖꯦ ꯌꯥꯝꯅ ꯀꯩꯅꯣꯗꯣ ꯂꯩꯁꯨ ꯂꯩꯇꯦ ꯐꯖꯅꯖꯨ
ꯑꯥ ꯑꯥ ꯑꯗꯨꯗꯨꯒꯤ
ꯀꯩꯅꯣ ꯇꯧꯁꯤꯜꯂꯨ ꯐꯩꯌꯦ
ꯍꯣꯢ ꯑꯦꯜ ꯑꯦꯝ ꯆꯦꯗꯤ ꯍꯧꯖꯤꯛ ꯀꯩꯗꯣꯢꯅꯣ
ꯑꯩꯁꯨ ꯀꯩꯅꯣꯒꯤ ꯑꯗꯨꯝ ꯑꯗꯨꯃꯥꯏꯅ ꯀꯣꯔꯄꯣꯔꯦꯠꯀꯤ ꯊꯕꯛꯀꯤ ꯊꯥꯔ ꯂꯩꯕꯅꯦꯕ
ꯑꯥ ꯑꯣ ꯐꯩꯗ ꯑꯗꯨꯁꯨ ꯑꯥ ꯉꯔꯥꯡꯗꯤ ꯀꯩ ꯏꯟꯖꯥꯡ ꯆꯥꯒꯦ
ꯉꯔꯥꯡꯁꯦ ꯀꯥꯡꯁꯣꯏꯒ ꯀꯩꯅꯣꯒ ꯑꯥ ꯀꯥꯡꯍꯧ ꯑꯃꯒ ꯆꯥꯏꯌꯦ
ꯑꯣ ꯆꯦꯅ ꯊꯣꯡꯉꯤꯔꯣ
ꯑꯥ
ꯀꯩ ꯀꯥꯡꯁꯣꯏ
ꯀꯥꯡꯁꯣꯏꯗ ꯑꯗꯨꯝ ꯍꯋꯥꯏ ꯀꯩꯅꯣ ꯑꯁꯥꯡꯕꯗꯨꯒ ꯑꯖꯨꯒ ꯇꯧꯔꯒ ꯊꯣꯡꯉꯦ ꯑꯗꯨꯒ ꯃꯥꯏꯔꯦꯟ ꯃꯀꯨꯗꯣ ꯑꯥ ꯀꯥꯡꯍꯧ ꯆꯥꯔꯦ
ꯑꯣ ꯀꯩꯅꯣ ꯇꯧꯕ꯭ꯔꯣ ꯑꯥ ꯑꯩ ꯑꯩ ꯉꯁꯤ ꯆꯧ ꯉꯁꯥꯏ ꯈꯔ ꯆꯥꯏ ꯑꯗꯨꯗꯩ ꯍꯦꯟ ꯆꯥꯗ꯭ꯔꯤꯗ ꯎꯝ ꯆꯦ ꯃꯅꯤꯄꯨꯔꯤꯒ ꯂꯧꯔꯛꯄ꯭ꯔꯣ
ꯃꯅꯤꯄꯨꯔꯤ ꯁꯞꯖꯦꯛ ꯑꯣꯏꯅ
ꯑꯥ
ꯂꯧꯔꯛꯇꯤ
ꯑꯣ ꯑ ꯀ꯭ꯂꯥꯁ ꯀꯌꯥꯕꯨ ꯂꯧꯔꯛꯏꯅꯣ
ꯃꯅꯤꯄꯨꯔꯤꯁꯦ ꯇꯨꯌꯦꯜꯐꯄꯧ
ꯑꯣ ꯐꯩꯅꯦ ꯑꯩ ꯆꯞ ꯃꯥꯟꯅꯩꯗ ꯇꯨꯌꯦꯜꯐ ꯕꯣꯛꯇꯤ ꯃꯅꯤꯄꯨꯔꯤ ꯑꯗꯨꯝ ꯌꯥꯎꯔꯤꯗꯅ ꯑꯗꯨꯒ ꯀꯣꯂꯦꯖꯇꯩꯗꯤ ꯃꯅꯤꯄꯨꯔꯤꯗꯣ ꯑꯃꯨꯛ ꯌꯥꯎꯈꯤꯗ꯭ꯔꯦꯕ ꯃꯩꯇꯩ ꯃꯌꯦꯛꯁꯨ
ꯀꯣꯂꯦꯖꯇ ꯀꯩ ꯂꯧꯔꯤꯅꯣ
ꯀꯣꯂꯦꯖ ꯑꯩꯈꯣꯏꯒꯤꯗꯤ ꯀꯩꯅꯣ ꯖꯦꯅꯦꯔꯦꯜ ꯅꯠꯇꯝꯅꯤꯅ ꯑꯗꯨꯝ ꯌꯥꯝꯃꯦ ꯁꯞꯖꯦꯛꯇꯣ ꯑꯗꯨꯗꯨꯒꯤ ꯍꯝ
ꯁꯨꯃꯥꯏꯅ ꯊꯕꯛꯀꯤ ꯌꯥꯕ ꯑꯃ ꯁꯞꯖꯦꯛ ꯑꯃ ꯂꯧꯍꯧꯕꯁꯦ ꯌꯥꯝ ꯐꯔꯕꯅꯤ
ꯍꯣꯏ ꯑꯗꯨꯕꯨꯗꯤ
ꯈꯪꯗꯦꯗ ꯌꯨꯝꯗ ꯌꯨꯝꯗꯗꯤ ꯑꯥ ꯑꯩꯅ ꯑꯩꯗꯤ ꯃꯄꯥꯟꯗꯒꯨꯝꯕꯗꯤ ꯇꯧꯖꯅꯤꯡꯕꯅꯦꯕ ꯑꯈꯣꯏ ꯃꯥꯑꯣꯏ
ꯑꯗꯨꯝ ꯍꯥꯏꯔꯒ ꯃꯄꯥꯟꯗ ꯊꯣꯛꯂꯛꯄꯁꯦ ꯌꯥꯝꯅꯗꯤ ꯌꯥꯝ ꯈꯦꯠꯅꯕꯅꯦꯕ ꯑꯦꯛꯁꯄꯣꯖꯔꯁꯦ
ꯍꯣꯏ ꯈꯦꯠꯅꯗꯣꯏꯅꯦ ꯎꯝ ꯋꯥꯕꯁꯨ ꯋꯥꯗꯣꯏꯕ
ꯍꯣꯏ ꯋꯥꯕꯒꯤꯗꯤ ꯋꯥꯕꯗꯤ ꯂꯣꯏ ꯋꯥꯔꯅꯤꯅ
ꯎꯝ
ꯌꯨꯝꯗꯗꯤ ꯑꯗꯨꯝ ꯀꯝꯐꯔꯠ ꯑꯃꯗꯅꯦꯕ ꯂꯩꯒꯩꯗꯣꯏꯁꯦ
ꯍꯣꯏ
ꯂꯦꯞꯀꯤꯗꯣ ꯑꯗꯨꯃꯥꯏꯅ ꯑꯗꯨꯝ ꯀꯩꯅꯣ ꯇꯧꯁꯜꯂꯣ ꯊꯥꯖꯜꯂꯣ ꯗꯤꯄꯥꯠꯃꯦꯟꯁꯨ
ꯎꯝ ꯈꯪꯗꯦ ꯑꯩꯗꯣ ꯑꯦꯛꯖꯥꯝ ꯑꯃ ꯊꯥꯕꯒꯤ ꯇꯧꯔꯤꯕꯅꯦ ꯕ ꯅꯪꯁꯨ ꯈꯤꯠ ꯒ꯭ꯌꯥꯟ ꯇꯥꯗꯦ ꯂꯥꯏꯔꯤꯛꯁꯨ ꯌꯥꯝ ꯍꯩꯕ ꯅꯠꯇꯝꯅꯤꯅ
ꯑꯗꯨꯒꯤꯗꯤ ꯑꯦꯁ ꯀꯩꯝꯇ ꯈꯜꯂꯨꯅꯨ
ꯑꯩ ꯗꯥꯎ ꯌꯦꯡꯖꯟꯟꯒꯦꯗꯅ ꯊꯥꯖꯤꯟꯒꯦ ꯇꯧꯕꯅꯦꯕ ꯍꯟꯗꯛ ꯇꯧꯗ꯭ꯔꯁꯨ ꯃꯊꯪ ꯈꯟꯗꯗꯤ ꯈꯔ ꯈꯪꯉꯅꯤꯗꯅ
ꯃꯥꯅꯦ ꯊꯥꯖꯤꯜꯂꯣ ꯌꯥꯔꯤꯈꯩ
ꯎꯝ
ꯐꯩꯌꯦ
ꯑꯩ ꯎꯝ ꯍꯥꯏꯕꯁꯦ ꯑꯩ ꯍꯥꯟꯅ ꯁꯨꯈꯪ ꯈꯪꯗꯦ ꯍꯥꯏꯕ ꯃꯁꯛꯀ ꯑꯝꯇ ꯎꯖꯗ꯭ꯔꯤ ꯑꯩꯅꯦ ꯑꯁꯤꯗꯒꯤꯅꯦ ꯍꯥꯏꯗꯤ ꯑꯩꯈꯣꯏꯒꯗꯣ ꯆꯦꯍꯣꯌꯒ ꯅꯛꯅ ꯂꯩꯔꯝꯃꯦꯕ
ꯑꯣ ꯑꯣ
ꯑꯗꯨꯗꯣ ꯃꯁꯛꯀ ꯑꯝꯇ ꯈꯪꯗꯦꯕ
ꯈꯪꯅꯗꯦꯗ ꯍꯥꯏꯗꯤ ꯂꯥꯏꯔꯤꯛ ꯇꯝꯕ ꯈꯣꯠꯄ ꯇꯧꯅꯕꯅꯤꯅ ꯀꯅꯥꯝꯇ ꯊꯣꯛꯅꯗ꯭ꯔꯦꯅ ꯍꯧꯖꯤꯛꯇꯤ
ꯍꯣꯏ ꯑꯩ ꯀꯩꯅꯣ ꯆꯦꯒꯤ ꯃꯅꯥꯎꯄꯤ ꯑꯃꯗꯣ
ꯑꯥ
ꯑꯗꯨꯁꯨ ꯁꯨꯛꯎ ꯍꯦꯛ ꯎꯗꯦ ꯀꯨꯏꯗ꯭ꯔꯤꯌꯦ ꯇꯤꯟꯅꯕꯁꯨ
ꯃꯣꯏꯖꯨ ꯀꯩꯅꯣ ꯃꯊꯟꯇ ꯉꯥꯏꯔꯕꯅꯤꯅ ꯊꯣꯛꯑꯝꯃꯔꯣꯏꯌꯦ
ꯎꯨꯝ ꯑꯗꯨꯗꯨ ꯑ ꯑꯗꯨꯗꯨꯅ ꯑꯩꯁꯨ ꯁ꯭ꯋꯥꯏꯗꯩ ꯏꯃꯥꯟꯕꯤ ꯄꯥꯛ ꯂꯩꯇꯦꯕ ꯑꯗ ꯃꯥꯒ ꯇꯤꯟꯅꯔ ꯑꯗꯨꯝ ꯌꯥꯝ ꯅꯨꯡꯉꯥꯏ
ꯃꯥꯗꯤ ꯉꯥꯡꯕꯁꯨ ꯌꯥꯝ ꯉꯥꯡꯕꯅꯦ
ꯎꯝ ꯃꯥ ꯉꯥꯡꯕꯩꯅꯦ ꯅꯨꯡꯉꯥꯏꯔꯤꯁꯦ
ꯃꯥꯥꯟꯅꯦ
ꯑꯗꯩ ꯈꯪꯗꯦ ꯅꯨꯡꯉꯥꯏꯅ ꯇꯤꯅꯕ
ꯐꯩꯌꯦ ꯃꯥꯁꯨ ꯑꯗꯨꯅꯦ
ꯎꯝ
ꯏꯊꯟꯗ ꯂꯩꯔꯦꯅ ꯍꯧꯖꯤꯛ
ꯑꯣ ꯑ ꯎꯝ ꯃꯥꯗꯤ ꯐꯥꯅꯕꯨ ꯋꯥꯡꯉꯦ ꯍꯥꯏꯕ ꯋꯥꯡꯉꯒ ꯄꯣꯁꯄꯨ ꯇꯥꯏ ꯐꯤꯒꯔꯒ ꯇꯥꯏ ꯍꯥꯏꯕ
ꯃꯥ ꯃꯊꯟꯇꯅꯦ ꯑꯁ ꯑꯩꯈꯣꯏ ꯃꯥꯟꯅꯦ
ꯗꯨꯝ
ꯃꯥꯅ ꯍꯦꯟꯅ ꯀꯩꯅꯣ ꯋꯥꯡꯊꯣꯛꯈ꯭ꯔꯕꯒꯤ ꯑꯍꯟ ꯃꯥꯜꯂꯕꯅꯦ
ꯑꯣ ꯆꯦꯗꯩꯁꯨ ꯃꯥꯅ ꯍꯦꯟꯅ ꯋꯥꯡꯕ꯭ꯔꯥ
ꯈꯔ
ꯑꯣ ꯃꯥꯁꯨ ꯀꯣꯂꯦꯖ ꯀꯥꯕ ꯍꯧꯗꯣꯔꯦ ꯈꯣꯠꯇꯣꯔꯦꯅ ꯇꯧꯔꯛꯑꯝꯕꯅꯦ
ꯑꯣ ꯃꯥꯒꯤ ꯁꯨ ꯀꯩꯅꯣꯒꯤ ꯑꯗꯨꯒꯤ ꯁꯞꯖꯦꯛꯇ ꯂꯧꯕꯒꯤ ꯌꯥꯝ ꯇꯧꯔꯤꯕꯅꯦ
ꯎꯝ ꯍꯥꯏꯌꯦ ꯃꯥ ꯑꯗꯨꯗ ꯂꯧꯗꯣꯏꯅꯦꯗ ꯑꯩꯅ ꯂꯧ ꯂꯧ ꯍꯥꯏꯒꯤꯕꯅꯦ ꯑꯄꯥꯝꯕꯗꯣ ꯑꯣꯅ
ꯍꯣꯏ ꯑꯗꯣ ꯃꯥ ꯂꯧꯕꯗꯣ ꯁꯕꯖꯦꯛꯇꯣ ꯀꯩꯝꯇ ꯀꯥꯟꯅꯔꯣꯏꯕ ꯃꯉꯣꯟꯗ ꯑꯗꯨꯒꯤ ꯍꯥꯏꯕꯅꯦꯕ ꯍꯥꯏꯗꯤꯀꯣ ꯀꯩꯅꯣ ꯀꯝꯄꯤꯇꯤꯇꯤꯞ ꯑꯦꯛꯖꯥꯝꯒꯨꯝꯕ ꯊꯥꯕꯒꯤꯗꯤ ꯌꯥꯝ ꯐꯕ ꯑꯗꯨ ꯅꯠꯇ꯭ꯔꯗꯤ ꯀꯩꯅꯣꯗꯣ ꯁꯞꯖꯦꯛ ꯑꯗꯣ ꯍꯥꯏꯗꯤ ꯍꯌꯦꯡꯋꯥꯏ ꯂꯣꯏꯔꯛꯄꯗ ꯊꯕꯛꯀꯤꯗꯣ ꯀꯩꯁꯨ ꯌꯥꯝ ꯂꯩꯔꯣꯏꯕ
ꯎꯝ ꯋꯥꯗꯣꯏꯅꯦ ꯊꯕꯛ
ꯃꯥꯥꯟꯅꯦ ꯑꯗꯨꯒꯤ ꯀꯩꯅꯣ ꯂꯦꯡꯒ꯭ꯋꯦꯁꯀꯨꯝꯕ ꯇꯝꯕꯒꯤ ꯍꯥꯏꯅꯕꯅꯦꯕ
ꯑꯥ
ꯑꯗꯨꯁꯨ ꯇꯧꯔꯦꯅ ꯍꯥꯏꯔꯛꯄꯅꯤ ꯈꯪꯗꯦꯅꯦ
ꯃꯥꯏ ꯂꯦꯡꯒ꯭ꯋꯦꯖꯀꯗꯣ ꯀꯩ ꯂꯦꯡꯒ꯭ꯋꯦꯖꯅꯣ ꯃꯥ ꯅꯍꯥꯟ ꯇꯅꯤꯡꯉꯦꯅ ꯍꯥꯏꯔꯛꯄꯗꯨꯕꯨ ꯀꯥꯎꯕꯨ ꯀꯥꯎꯈ꯭ꯔꯦ
ꯑꯗꯨꯃꯥꯏꯅ ꯇꯧꯔꯒꯗꯤ ꯀꯩꯅꯣꯒꯤ ꯊꯕꯛ ꯑꯗꯨꯒꯤꯗ ꯁ꯭ꯀꯣꯞꯇ ꯂꯩꯗꯅ
ꯑꯥ
ꯈꯪꯗ꯭ꯔꯦ
ꯎꯝ ꯒꯌꯥꯟ ꯇꯥꯗꯦ
ꯃꯥꯅꯦ ꯀꯩꯅꯣ ꯃꯇꯝꯁꯤꯗ ꯍꯥꯏꯗꯤ ꯀꯦꯔꯤꯌꯔꯒꯤ ꯈꯜꯍꯧꯗ ꯌꯥꯗꯕꯅꯦ
ꯍꯣꯏ ꯎꯝ ꯁꯤꯒꯨꯝꯕꯁꯦ ꯍꯥꯏꯗꯤ ꯀꯣꯂꯦꯖꯀꯤꯁꯦ ꯍꯥꯏꯗꯤ ꯇ꯭ꯔꯦꯅꯤꯡꯒꯨꯝꯕ ꯑꯃ ꯑꯣꯏꯅ ꯆꯠꯈꯤꯕꯅꯗꯤ ꯐꯗꯤ ꯐꯕꯅꯤꯉꯣ
ꯃꯥꯅꯦ ꯃꯥꯗꯣ ꯑꯗꯨꯃꯥꯏꯅ ꯇꯝꯒꯦꯅ ꯇꯧꯔꯝꯕꯅꯦ ꯑꯗꯨꯗ ꯑꯗꯨ ꯐꯤꯖꯤꯛꯁ ꯂꯍꯧꯗꯕ ꯌꯥꯗ꯭ꯔꯦꯅ
ꯑꯣ ꯃꯁꯥꯁꯨ ꯈꯔ ꯁꯣꯜꯂꯦ ꯍꯥꯏꯑꯦ
ꯁꯣꯜꯂꯦ ꯌꯥꯝ ꯅꯥꯒꯜꯂꯦꯕ ꯑꯗꯨꯅ ꯀꯩ ꯀꯩ ꯑꯝꯇ ꯇꯧꯕ ꯌꯥꯔꯣꯏꯑꯅ
ꯍꯣꯏ
ꯀꯩꯅꯣꯝꯃ ꯑꯗꯨꯒꯤ ꯍꯌꯦꯡ ꯋꯥꯏ ꯊꯕꯛꯇꯤ ꯆꯪꯕ ꯌꯥꯕ ꯑꯃ ꯑꯗꯨꯃꯥꯏꯅ ꯇꯝꯍꯧꯔꯗꯤ ꯐꯩꯗꯅ
ꯎꯝ
ꯑꯗꯨ ꯂꯦꯡꯒ꯭ꯋꯦꯖꯀꯨꯝꯕꯗꯨꯗꯤ ꯊꯕꯛꯀꯨꯝꯕꯗꯣ ꯍꯧꯖꯤꯛ ꯍꯥꯏꯗꯤ ꯂꯩꯕꯗꯤ ꯂꯩꯕꯅꯦꯕ ꯑꯣ
ꯑꯥ
ꯑꯗꯨ ꯂꯧꯔꯒ ꯑꯗꯨꯝ
ꯎꯝ ꯑꯗꯨꯁꯨ ꯌꯥꯏ ꯀꯩꯗꯣꯏꯔꯤꯅꯣ ꯆꯦꯗꯤ ꯍꯧꯖꯤꯛ
ꯑꯩꯁꯦ ꯀꯩꯝ ꯇꯧꯗꯦ ꯍꯧꯖꯤꯛꯁꯦ
ꯆꯦꯍꯣꯏ ꯃꯤ ꯀꯌꯥ ꯂꯩꯃꯤꯟꯅꯩꯅꯣ
ꯏꯃꯥꯟꯅꯕꯤ ꯑꯃꯒ ꯂꯩꯕ
ꯑꯣ ꯃꯩꯇꯩꯔꯣ ꯃꯁꯨ
ꯃꯥꯅꯦ
ꯑꯁ ꯅꯨꯡꯉꯥꯏꯔꯝꯃꯤꯅꯦ ꯑꯗꯨꯗꯤ ꯅꯕꯥꯅꯤ ꯁꯨꯕꯅꯤꯅ
ꯍꯣꯏ ꯍꯥꯏꯇꯥꯔꯦ ꯄꯨꯂꯞ ꯂꯩꯕꯒꯤ ꯐꯕꯗꯤ ꯐꯔꯤꯅꯦ ꯌꯥꯝꯅ
ꯎꯝ ꯅꯥꯔꯛꯄꯗꯁꯨ ꯀꯩꯗꯁꯨ ꯑꯗꯨꯝ ꯐꯗꯣꯔꯕꯅꯦ ꯑꯗꯨꯃꯥꯏꯅ ꯂꯩꯕꯗꯣ
ꯃꯥꯅꯦ ꯅꯥꯔꯛꯄꯀꯥꯟꯗꯗꯤꯅꯦ ꯀꯩꯅꯣ ꯏꯊꯟꯗ ꯂꯩꯕꯁꯦ ꯋꯥꯔꯛꯏꯁꯦ
ꯎꯝ ꯌꯨꯝꯒ ꯅꯤꯡ ꯖꯪꯉꯛꯑꯒ ꯀꯥꯞꯅꯤꯡꯗꯣꯏꯅꯦꯕ
ꯃꯥꯅꯦ ꯑꯇꯣꯞꯄ ꯃꯇꯝꯗꯗꯤ ꯀꯩꯝ ꯀꯥꯏꯗꯕ
ꯍꯣꯏ ꯎꯝ ꯎ ꯀꯌꯥꯝ ꯀꯨꯏꯔꯒꯦ ꯍꯧꯒꯠꯄ ꯆꯦ
ꯀꯨꯏꯗ꯭ꯔꯤꯗ ꯌꯥꯝ ꯀꯟꯅ ꯊꯦꯡꯉꯦꯅꯦ ꯁ꯭ꯋꯥꯏꯗꯗꯤ ꯌꯥꯝꯅ
ꯍꯣꯏ ꯑꯁ ꯈꯣꯏ ꯁꯤꯗꯐꯥꯎꯗ ꯐꯥꯅꯌꯥꯝ ꯊꯦꯡꯉꯧ ꯉꯟ ꯉꯟ ꯉꯟꯕꯒ ꯂꯩꯅꯗ꯭ꯔꯦ ꯊꯦꯡ ꯊꯦꯡ ꯇꯨꯝꯅꯔꯕꯅꯤꯅ
ꯃꯥꯅꯦ
ꯑꯥ
ꯇꯨꯝꯕꯗꯤ ꯅꯨꯡꯉꯥꯏꯗꯅꯌꯥꯝꯅ ꯁꯤꯗꯅ ꯑꯃꯨꯛꯀ ꯁꯥꯏꯌꯦ ꯅꯨꯡꯗꯥꯥꯡꯁꯨ
ꯎꯝ ꯇꯨꯝꯕ ꯌꯥꯔꯝꯃꯣꯏꯗꯣꯏꯅꯦ ꯁꯥꯃꯟꯕꯒꯤ
ꯃꯥꯅꯦ ꯌꯥꯝ ꯁꯥꯕ ꯃꯇꯝꯗ
ꯎꯝ ꯆꯦꯍꯣꯏꯗꯨꯗ ꯔꯦꯟ ꯂꯩꯗꯣ ꯑꯗꯨꯗꯣ ꯎꯝ ꯊꯥꯗ ꯀꯌꯥ ꯂꯧꯔꯤꯅꯣ
ꯏꯕꯥꯅꯤꯒꯤꯗꯨꯗꯤ ꯄꯨꯂꯞꯅ ꯑꯥ ꯀꯩꯅꯣ ꯇꯨ ꯕꯤ ꯍꯩꯆ ꯀꯦ ꯑꯃ ꯂꯧꯔ ꯂꯩꯕꯅꯦꯕ
ꯑꯥ
ꯂꯤꯁꯤꯡ ꯇꯔꯥꯅꯤꯊꯣꯏ ꯆꯥꯝꯉꯥꯗ ꯏꯕꯥꯅꯤꯒꯤ ꯃꯐꯝꯖꯤꯅ ꯈꯔ ꯍꯣꯡꯉꯦꯕ
ꯑ
ꯑꯗꯨ ꯗꯨꯃꯥꯏꯟ ꯇꯧꯋꯦ ꯌꯥꯝ ꯌꯥꯝ ꯇꯥꯡꯅꯕꯅꯦ ꯃꯐꯝ ꯈꯤꯇꯪꯒ ꯇꯥꯡꯉ
ꯍꯣꯏ ꯏꯁꯤꯡ ꯃꯩ ꯀꯩꯀꯥꯗꯤ ꯐꯤꯔꯣ
ꯃꯩꯁꯦ ꯀꯩꯅꯣ ꯇꯨ ꯍꯟꯗ꯭ꯔꯦꯗ ꯌꯨꯅꯤꯠꯁꯇꯤ ꯃꯣꯏ ꯒꯣꯕꯔꯃꯦꯟꯅ ꯐ꯭ꯔꯤ ꯄꯤꯕꯀꯣ
ꯑꯥ
ꯑꯗꯨ ꯃꯅꯨꯡꯗ ꯂꯩ ꯇꯥꯔꯗꯤ ꯄꯩꯁꯥ ꯊꯤꯔꯣꯏꯕ ꯗꯨꯒ ꯗꯨꯗꯒꯤ ꯍꯦꯟ ꯇꯥꯔꯒꯗꯤ ꯍ‌ꯦꯟꯕꯗꯨꯒꯤ ꯗꯨꯃꯥꯏꯅ ꯀꯥꯜꯀꯨꯂꯦꯠ ꯇꯧꯔꯒ ꯊꯤꯗꯣꯏꯅꯦꯕ ꯅꯤꯡꯗꯝꯗꯥꯗꯗꯤ ꯗꯨꯝ ꯀꯣꯟꯅꯩꯌꯦꯕꯀꯣ ꯗꯨꯒ ꯍꯧꯖꯤꯛꯇꯤ ꯀꯩꯅꯣ ꯑꯦꯁꯤꯒꯨꯝꯕ ꯀꯨꯂꯔꯒꯨꯝꯕꯕꯨ ꯑꯣꯏꯔꯣꯅꯦ ꯁꯤꯖꯤꯟꯅꯕ ꯈꯣꯠꯄ ꯇꯧꯕꯒꯤ ꯃꯩꯗꯣ ꯍꯦꯜꯂꯦꯕ ꯁꯤꯖꯤꯟꯅꯕꯗꯣ
ꯑꯥ
ꯗꯨꯒꯤ ꯗꯨꯃꯥꯏꯟ ꯊꯤꯔꯒ ꯏꯁꯤꯡꯗꯤ ꯐ꯭ꯔꯤ ꯑꯣꯏꯌꯦ
ꯑꯣ ꯑꯁ ꯏꯁꯤꯡꯕꯥꯎ ꯐ꯭ꯔꯤ ꯑꯣꯏꯔꯤꯗꯣ ꯐꯩꯗ
ꯍꯣꯏ ꯑꯗꯣ ꯏꯁꯤꯡ ꯏꯁꯤꯡꯖꯦ ꯍꯥꯏꯗꯤ ꯀꯩꯅꯣꯗꯣ ꯌꯥꯝ ꯐꯕꯗꯤ ꯑꯣꯏꯗꯕꯅꯤꯅꯦ ꯊꯛꯄ ꯈꯣꯠꯄꯒꯤꯗꯤ ꯍꯣꯏ ꯂꯩꯔꯒ ꯑꯗꯨꯝ ꯊꯛꯑꯦ
ꯎꯝ